ꯍꯜꯂꯣ
ꯑ
ꯍꯜꯂꯣ
ꯑꯣ ꯇꯥꯔꯦ ꯇꯥꯔꯦ ꯆꯥꯛ ꯆꯥꯔꯕꯣ꯫
ꯑꯥ ꯆꯥꯔꯦ ꯉ ꯁꯥꯏ ꯉ
ꯀꯩꯒꯤꯅꯣꯅ ꯍꯥꯟꯅ ꯅꯣꯛꯏꯗꯨꯕꯣ
ꯀꯩꯁꯨ ꯅꯠꯇ
ꯏꯁ ꯎꯝ ꯀꯣꯏꯁꯁꯥꯏ ꯍ ꯉ ꯁꯥꯏ ꯉ ꯁꯥꯏꯅ ꯆꯥꯔꯦ
ꯑ ꯀꯔꯤ ꯃꯊꯦꯜ ꯇꯧꯔꯒ ꯉꯁꯤꯗꯤꯌꯦ
ꯁꯤꯤꯟꯗꯨꯀ ꯎꯝ ꯀꯥꯎꯥꯎꯕꯣ ꯀꯥꯎꯔ ꯅꯦꯝꯦꯝꯀ ꯍ
ꯍꯥꯎ ꯃꯟ ꯑꯣꯏꯒꯤꯔꯣ
ꯌꯥꯝ ꯌꯥꯝꯅ ꯍꯥꯎꯕꯗꯤ ꯅꯠꯇꯦꯗ ꯑꯣ ꯃꯔꯦꯟ ꯃꯅꯥꯗ ꯆꯝꯐꯨꯠ ꯇꯧꯋꯦ ꯑꯗꯨꯒ ꯎꯁꯣꯏꯗꯨꯁꯨ ꯆꯝꯐꯨꯠ ꯇꯧꯔꯒ ꯃꯔꯣꯛ ꯃꯦꯠꯄ ꯑꯃ
ꯑꯣ ꯑꯣ
ꯅꯗꯤ
ꯑꯗꯣ ꯁꯍꯥꯎꯅꯦ ꯑꯩꯈꯣꯏ ꯉꯁꯤꯁꯦ ꯀꯥꯡꯁꯣꯏ ꯑꯃ ꯑꯗꯨꯒ ꯑꯂꯨꯒ ꯊꯔꯏ ꯏꯔꯣꯟꯕ ꯍꯣꯏ
ꯑꯁ ꯆꯨꯞꯂꯝꯕꯅꯤꯅꯦ ꯑꯗꯨꯗꯤ
ꯌꯥꯝ ꯅꯗꯤ ꯅꯠꯇꯦ ꯌꯥꯝ ꯅꯗꯤ ꯇ ꯁꯥꯕꯒꯤꯀꯣ ꯃꯣꯔꯣꯛꯗꯣ ꯁꯥꯕꯒꯤ
ꯑꯣ ꯑꯗꯨꯅꯅꯦ
ꯅꯦꯠꯋꯥꯛꯗꯣ ꯈꯔ ꯅꯨꯡꯉꯥꯏꯇꯕ ꯏꯔꯥ ꯑꯣ
ꯑꯩꯅ
ꯅꯪꯒꯤꯅꯦ ꯋꯥ ꯈꯔ ꯅꯨꯡꯉꯥꯏꯇꯧꯕ ꯃꯥꯜꯂꯦꯀꯣ
ꯑꯦꯁ ꯑꯩꯗꯤ ꯅꯪꯒꯤ ꯑꯣ ꯅꯪꯒꯤ ꯐꯣꯟꯗꯤ ꯐꯖꯅ ꯇꯥꯛ
ꯑꯣ
ꯅꯦꯠꯋꯥꯛꯅ ꯑꯣꯏꯔꯝꯕꯁꯨ ꯌꯥꯏ
ꯎꯝ
ꯎ ꯀꯩꯗꯧꯔꯤꯒꯦ ꯍꯧꯖꯤꯛꯇꯤ
ꯍꯧꯖꯤꯛꯔꯣ ꯍꯧꯖꯤꯛꯤ ꯂꯦꯞꯄ꯭ꯔꯒ ꯂꯩꯦ ꯃꯄꯥꯟꯗ
ꯃꯄꯥꯟꯗ
ꯑꯣ
ꯐꯃꯟ ꯑꯗꯨꯗꯤ
ꯑꯁ ꯑꯗꯨꯝ ꯂꯦꯞꯄꯅ ꯅꯨꯡꯉꯥꯏꯗ
ꯏꯁ ꯂꯦꯞꯄꯒ ꯋꯥꯅꯕ ꯀꯩ ꯀꯥꯟꯗꯕꯗ ꯅꯨꯡꯉꯥꯏꯅ ꯐꯝꯃꯒ ꯅꯨꯡꯉꯥꯏꯅ ꯐꯝꯃꯨꯅꯦ
ꯍꯍꯍ ꯍꯧꯖꯤꯛꯀꯤꯗꯤ ꯑꯗꯨꯝ ꯂꯦꯞꯄꯒ ꯂꯩꯕꯗꯨ ꯅꯨꯡꯉꯥꯏꯌꯦ ꯆꯥꯛ ꯆꯥꯕ ꯂꯣꯏꯔꯕꯅꯤꯅꯀꯣ
ꯑꯣ ꯑꯣ ꯅꯪꯒꯤꯁꯤ ꯆꯥꯛ ꯆꯥꯈꯤꯕꯁꯤꯡꯗꯨ ꯑꯃꯨꯛ ꯇ ꯍꯜꯂꯒ ꯑꯃꯨ ꯇꯥꯒꯦꯁꯤꯅꯦꯕ
ꯅꯠꯇꯦꯍꯦ ꯇꯨꯝꯍꯜꯂꯒ ꯇꯨꯝꯗꯣꯢꯅꯦ ꯀ ꯀꯔꯤꯅ ꯑ ꯍ
ꯇꯨꯝꯗꯕꯤꯗ ꯑꯃꯨꯛ ꯅꯧꯅ ꯆꯥꯒꯦ ꯈꯂꯗꯤ
ꯆꯥꯔꯣꯏ ꯀꯗꯥꯏꯗꯒꯤ ꯑꯩꯒꯤ ꯄꯨꯛꯇꯣ ꯉꯁꯤꯗꯤ ꯀꯩꯅꯣ ꯑꯗꯨꯝ ꯊꯟꯈ꯭ꯔꯦꯕ ꯑꯗꯨꯒꯤ ꯊꯝꯃꯟꯕꯒꯤꯀꯣ ꯈꯔ ꯑꯗꯨꯝꯃꯛ ꯇꯨꯝꯍꯟꯒꯦ ꯇꯧꯕ
ꯁꯠ ꯁꯠ ꯑꯗꯨ ꯑꯣꯏꯔꯗꯤ ꯑꯩ ꯅꯪꯉꯣꯟꯗ ꯂꯥꯏꯅ ꯇꯨꯡꯍꯟꯅꯤꯡꯉꯥꯏꯀꯣ ꯑꯩ ꯀꯩꯅꯣꯝ ꯍꯥꯏꯒꯦꯀꯣ
ꯅꯪꯒꯤ ꯅꯦꯉꯣꯁꯤꯗꯤ ꯂꯣꯏꯔꯦ ꯀꯩꯗꯧꯒꯤꯔ ꯆꯣꯡꯗꯦ ꯆꯣꯡꯅꯤꯡꯗꯦ ꯑ ꯍ
ꯆꯣꯡꯕꯗꯣ ꯑꯅꯤ ꯑꯃ ꯑꯅꯤ ꯑꯅꯤ ꯑꯅꯤ ꯃꯔꯤ ꯍꯥꯏꯅ ꯆꯣꯡꯉꯨ ꯉꯁꯤ ꯀꯥꯏ ꯆꯠꯄ꯭ꯔꯣ ꯌꯨꯝꯗ ꯂꯩꯕ꯭ꯔꯣ ꯅꯠꯇ꯭ꯔꯒ ꯎ
ꯉꯁꯤ ꯑ ꯀꯩꯅꯣ ꯏꯆꯦꯒꯤ ꯌꯨꯝꯗ ꯆꯠꯂꯦ
ꯑꯦ ꯀꯩꯗꯧꯕ
ꯏꯆꯦꯒꯤ ꯌꯨꯝꯗ ꯆꯠꯂꯒ ꯁꯤꯡꯖꯨꯒꯨꯝꯕ ꯁꯦꯝꯃꯒ ꯆꯥꯏꯑ ꯉꯁꯤꯗꯤ
ꯆꯁ ꯑꯩꯕꯨꯗꯤ ꯀꯧꯕꯤꯗꯦꯕ
ꯑꯩꯈꯣꯏꯒꯤ ꯌꯨꯝ ꯑꯩꯈꯣꯏ ꯑꯩꯒꯤꯞꯅ ꯀꯩ ꯇꯧꯅꯤ
ꯑꯗꯨ ꯑꯣꯏꯔꯁꯨ ꯅꯪꯅꯕꯨꯛ ꯀꯧꯔꯗꯤ ꯄꯥꯏꯔꯛꯀꯦ ꯇꯧꯔꯒ
ꯑꯍꯥꯍꯥ
ꯍꯨ ꯌꯥꯝ
ꯀꯧꯔꯛꯀꯦ
ꯃꯊꯪꯗꯗꯤ ꯑꯩꯗꯤ ꯂꯥꯛꯑꯔꯣꯏ
ꯂꯥꯛꯅꯤꯡꯗ꯭ꯔꯗꯤ ꯇꯣꯛꯑꯣ
ꯑꯗꯨ ꯅꯪ ꯀꯧꯁꯨ ꯀꯧꯔꯣꯏꯗꯕꯗꯣ ꯑꯩ ꯈꯪꯉꯤ
ꯅꯤꯡꯁꯤꯡ ꯑꯗꯤ ꯑꯩ ꯅꯤꯡꯁꯤꯡꯗꯨꯗꯤ ꯀꯧꯔꯛꯀꯦ ꯑꯗꯣ ꯅꯤꯡꯁꯤꯡꯗꯨꯗꯤ ꯈꯪꯗꯦ ꯑꯩ
ꯑꯗꯨ ꯑꯣꯏꯔꯗꯤ ꯉꯁꯤꯗꯒꯤ ꯍꯧꯅꯀꯣ ꯑꯩ ꯅꯪꯕꯨ ꯀꯧꯒꯅꯤ ꯁꯤꯡꯖꯨ ꯆꯥꯅꯕ ꯀꯧꯒꯅꯤ ꯀꯧꯒꯅꯤ ꯍꯥꯏꯅꯁꯨ ꯃꯥꯏꯅ ꯑꯗꯨꯝ ꯉꯥꯡꯉ ꯂꯩꯌꯣ ꯀꯥꯎꯗꯅꯤꯡꯉꯥꯏ
ꯑꯗꯨꯗꯤ ꯏꯁ ꯋꯥ ꯉꯥꯡ ꯀꯩꯅꯣ ꯃꯤ ꯑꯇꯣꯞꯄꯕꯨ ꯃꯤ ꯑꯇꯣꯞꯄ ꯋꯥ ꯉꯥꯡꯕ ꯌꯥꯔꯣꯢꯍꯦ
ꯑꯗꯨ ꯐꯔꯦ ꯐꯥꯒꯤ ꯇꯧꯃꯦꯗ ꯑꯩ ꯁꯤꯡꯖꯨ ꯆꯥꯗꯦꯗ
ꯑꯃꯁꯨ ꯆꯥꯗꯕ꯭ꯔꯣ
ꯑꯃꯗꯤ ꯆꯥꯏ ꯑꯗꯨ ꯁꯤꯡꯖꯨ ꯆꯥꯗꯦꯕ
ꯆꯥꯅꯤꯡꯗꯕ ꯏꯔꯣ ꯀꯔꯤ ꯇꯧꯕ ꯏꯔꯣ
ꯅꯠꯇꯦ ꯂꯩꯇꯕꯒꯤ ꯏꯅꯦ ꯂꯩꯔꯗꯤ ꯆꯥ
ꯑꯗꯨ ꯁꯦꯝꯃꯒ ꯆꯥꯕ ꯌꯥꯗ꯭ꯔꯣ ꯅꯣꯏꯅ
ꯅꯪ ꯁꯦꯝꯕꯤꯕ꯭ꯔꯥ
ꯑꯗꯨ ꯅꯪ ꯅꯪꯒꯤ ꯈꯨꯠ ꯄꯥꯟꯗꯕ꯭ꯔꯣ ꯅ
ꯑꯗꯨ ꯑꯣꯏꯔꯁꯨ ꯅꯪꯅ ꯁꯦꯝꯕꯗꯣ ꯍꯥꯎꯋꯦꯕ
ꯏꯁ ꯑꯩꯗꯤ ꯁꯤꯡꯖꯨ ꯀꯩꯅꯣ ꯁꯦꯝꯕ ꯍꯩꯇꯦ ꯑꯩꯅ ꯁꯦꯝꯕꯅꯦ ꯁꯦꯝꯕ ꯅꯠꯇꯦꯕꯕ ꯁꯤ ꯆꯥꯕꯗꯣ
ꯑꯦ ꯀꯅꯥꯅ ꯁꯦꯝꯕ꯭ꯔꯥ
ꯑꯩꯒꯤ ꯗꯗꯥ ꯅꯨꯄꯤꯅ ꯑꯩꯒꯤ ꯗꯗꯥ ꯅꯨꯄꯤꯅ ꯁꯦꯝꯕꯤꯕꯅꯦꯕ
ꯑꯣ ꯑꯗꯨ ꯑꯣꯏꯔꯗꯤ ꯑꯗꯨ ꯑꯣꯏꯗꯤ ꯏꯕꯥꯅꯤ ꯆꯥꯃꯤꯟꯅꯔꯀꯥꯟꯗꯗꯤ ꯑꯩꯅ ꯁꯦꯝꯈꯤꯁꯦ ꯃꯔꯣꯔꯣꯛꯇꯣ ꯐꯖꯅ ꯁꯥꯍꯟꯒꯦ ꯕꯗꯤ ꯌꯦ
ꯀꯔꯤ ꯀꯅꯥ ꯀꯅꯥ ꯂꯩꯕ ꯑꯩꯗꯤ ꯕꯣꯜ ꯌꯦꯡꯗꯦ ꯇꯂꯦ
ꯀꯩꯒꯤꯅꯣ
ꯌꯦꯡꯅꯕ ꯇꯜꯂꯦꯕ ꯀꯩꯅꯣ ꯐꯦꯃꯤꯂꯤ ꯀꯩꯅꯣ ꯑꯩꯈꯣꯏ ꯀꯩꯅꯣꯁꯤꯡꯗ ꯑꯗꯨꯝ ꯃꯤ ꯑꯗꯨꯝ ꯄꯨꯜꯂꯒ ꯌꯦꯡꯕꯗꯤ ꯅꯨꯡꯉꯥꯏꯌꯦ ꯑꯗꯨꯒ ꯅꯠꯇ꯭ꯔꯒ ꯏꯊꯟ ꯏꯊꯟ ꯑꯗꯨꯝ ꯌꯦꯡꯕꯗ ꯅꯨꯡꯉꯥꯏꯇꯦ ꯑꯩꯗꯤ ꯌꯦꯡꯅꯤꯡꯗꯦ
ꯑꯩꯁꯨ ꯌꯦꯡꯗꯦ ꯑꯩꯁꯨ ꯌꯦꯡꯗꯦꯗ
ꯑꯣ ꯀꯩꯒꯤꯅꯣ ꯅꯨꯄꯥꯁꯤꯡꯗꯤ ꯕꯣꯜ ꯑꯗꯨꯝ ꯌꯦꯡꯉꯅ ꯑꯦꯁ ꯅꯨ ꯅꯨꯄꯥꯁꯤꯡꯗꯤ ꯑꯗꯨꯝ ꯌꯦꯡꯉꯦ ꯑꯗꯨꯗꯤ
ꯑꯥ ꯑꯩꯈꯣꯏꯗꯤ ꯕꯣꯜꯁ ꯅꯥꯕ ꯌꯦꯡꯕꯅꯦ ꯕꯣꯜꯗꯗꯤ ꯑꯩꯈꯣꯏꯗꯤ ꯌꯦꯡꯗꯦ
ꯁꯅꯕꯗꯨꯅꯤꯅ
ꯑꯗꯨꯅꯦ ꯑꯩ ꯑꯩꯁꯨ ꯍꯥꯏꯔꯤꯗꯨꯗꯤ ꯕꯣꯁ ꯅꯥꯕꯨꯗꯤ ꯌꯦꯡꯉꯤ ꯗꯨꯕꯨ ꯕꯣꯜꯗꯣ ꯕꯣꯜꯇꯣ ꯅꯠꯇꯗ ꯕꯣꯜꯗ ꯆꯧꯀꯤꯗ ꯊꯝꯃꯒ ꯑꯩꯈꯣꯏ ꯌꯦꯡꯉ
ꯌꯦꯡꯉꯨꯅꯣ ꯑꯗꯨ ꯌꯦꯡꯉꯣ ꯌꯥꯗ꯭ꯔ ꯔꯣ
ꯎꯝ
ꯕꯣ ꯂꯩꯕ ꯂꯩꯕ ꯆꯠꯄ ꯀꯥꯟꯗ ꯕꯣꯜ ꯌꯦꯡꯗꯨꯗꯤ ꯑꯗꯨ ꯕꯣꯜꯗꯣ ꯑꯗꯨꯝ ꯊꯝꯃꯔꯒꯥꯟꯗ ꯑꯁꯤ ꯐꯖꯕ꯭ꯔꯥ ꯐꯖꯗꯕ꯭ꯔꯥ ꯍꯥꯏꯗꯨ ꯌꯦꯡꯉꯨꯔꯒꯂ ꯑꯗꯨꯗꯤ ꯏꯁ ꯆꯤꯟꯊꯤꯕ ꯌꯦꯡꯗꯦ ꯍꯥꯏ
ꯑꯁ ꯑꯗꯨ ꯅꯪꯁꯤꯗꯤ ꯌꯥꯝ ꯈꯪꯉꯤꯍꯦ ꯍꯧꯖꯤꯛꯇꯤ
ꯑꯗꯨꯗꯤ
ꯑꯗꯨ ꯑꯣꯏꯔꯗꯤ ꯑꯩ ꯀꯩꯅꯣꯝ ꯍꯪꯒꯦ ꯅꯪ ꯌꯥꯒꯗ꯭ꯔꯥ
ꯀꯔꯤꯅꯣ ꯑꯦꯔꯤꯌꯥꯦ ꯑꯣ
ꯅꯪ ꯁꯦꯡꯅ ꯄꯥꯎꯈꯨꯝꯗꯣ ꯄꯤꯕ ꯁꯤꯒꯤ ꯄꯥꯎꯈꯨꯝ ꯄꯤꯕ ꯉꯝꯃꯗꯤꯀꯣ
ꯑ ꯄ ꯄꯤꯅꯤꯡꯗꯦ
ꯀꯩꯒꯤ
ꯎꯝ ꯀꯩꯗꯧꯔ ꯂꯩꯕ꯭ꯔꯥ ꯀꯅꯥ ꯀꯅꯥ ꯂꯩꯕ꯭ꯔꯣ ꯅꯪꯗꯤ
ꯑꯩ ꯍꯧꯖꯤꯛꯁꯦ ꯏꯊꯟꯇ ꯂꯩꯑ ꯑꯗꯨꯒ ꯁꯨꯝ ꯃꯄꯥꯟꯗꯩ ꯊꯥꯖꯁꯦ ꯌꯥꯝ ꯉꯥꯜꯂꯦꯕ ꯉꯁꯤꯁꯦ ꯑꯗꯨꯒꯤ ꯁꯨꯝ ꯌꯦꯡꯉꯝꯕꯅꯦꯗ
ꯈꯨꯟꯗ ꯂꯩꯕ ꯅꯪꯁꯨ
ꯈꯨꯟꯗ ꯂꯩꯇꯦ ꯄ꯭ꯔꯤꯊꯤꯕꯤꯗ ꯂꯩ
ꯀꯩꯅꯣ ꯈꯨꯟꯗ ꯂꯩꯇꯣꯔꯤꯗꯣ ꯑꯩꯗꯤ ꯈꯨꯟꯗ ꯂꯩꯌꯦꯅ
ꯅꯪ ꯈꯨꯟꯗ ꯂꯩꯕ꯭ꯔꯥ
ꯎꯝ ꯍꯧꯖꯤꯛꯀꯥꯟ ꯈꯨꯟꯗ ꯂꯩꯌꯦ
ꯑꯗꯨꯅ ꯐꯩꯗꯀꯣ
ꯅ ꯁꯅꯅꯨꯡꯉꯗ
ꯎꯝ ꯅꯨꯡꯉꯥꯏꯕꯅꯦ ꯅꯨꯄꯤ ꯃꯆꯥꯁꯤꯡꯗꯤ ꯅꯨꯡꯉꯥꯏꯕꯅꯦ ꯅꯨꯄꯥ ꯑꯩꯈꯣꯏꯗꯤꯦꯛ ꯂꯧ ꯅꯨꯡꯇꯤꯒꯤ ꯆꯠꯂꯤ ꯑꯗꯨꯣ ꯌꯦꯡꯉꯣ
ꯅꯪꯒꯤ ꯋꯥꯗꯤ
ꯍꯥꯏꯁ ꯑꯩ ꯆꯠꯇꯦꯃꯛꯇꯤ ꯍꯥꯏꯗꯅ
ꯑꯣ ꯅꯨꯄꯥꯒꯤꯗꯤ ꯑꯇꯝ ꯆꯠꯂꯦ ꯍꯥꯏꯕꯗꯣ ꯏꯁ ꯅꯨꯄꯥ ꯑꯦ ꯅꯨꯄꯤꯁꯤꯡꯗꯣ ꯑꯗꯨꯝ ꯆꯠꯄꯅꯦꯀꯣ
ꯎꯝ
ꯑꯩꯁꯤ ꯆꯒꯅꯤ
ꯅꯪ ꯆꯠꯂꯗꯤ ꯌꯥꯔꯔꯣꯏ ꯑꯗꯨꯝ
ꯆꯠꯄ ꯍꯧꯕ ꯃꯇꯝꯗꯒ ꯅꯪꯉꯣꯟꯗ ꯍꯥꯏꯕꯤꯔꯛꯀꯦ ꯑ ꯍꯌꯦ ꯆꯒꯅꯤ ꯌꯦ ꯆꯠꯅꯤ
ꯑ ꯑꯩꯈꯣꯏꯗꯤ ꯍꯌꯦꯡꯁꯦ ꯄꯨꯡ ꯃꯉꯥꯗꯒꯤ ꯄꯨꯡ ꯅꯤꯄꯥꯟ ꯐꯥꯎꯁꯦ ꯍꯥꯏ ꯑꯃ ꯂꯩꯔꯦ ꯑꯩꯈꯣꯏꯗꯤ
ꯂꯦꯞꯅꯤꯡꯉꯥꯏꯔꯣ
ꯅꯠꯇꯦꯍꯦ ꯄꯨꯡ ꯃꯉꯥꯗꯒꯤ ꯄꯨꯡ ꯅꯤꯄꯥꯜ ꯐꯥꯎꯕꯅꯍ ꯂꯦꯞꯀꯗ꯭ꯔꯣ
ꯅ ꯅ ꯅꯅꯥꯦ ꯄꯨꯗꯤꯅ
ꯌꯥꯝ ꯅꯨꯡꯉꯥꯏꯕꯅꯦ ꯁꯤꯗꯤ ꯅꯪ ꯅꯪ ꯐꯥꯎ ꯌꯥꯎꯅꯤꯡꯒꯅꯤ ꯀꯔꯤ ꯑꯣꯏꯗꯧ ꯃꯥꯟꯒꯦ
ꯀꯔꯤꯅꯣ ꯑꯗꯣ ꯈꯪꯗꯦ ꯑꯩꯗꯤ
ꯍꯥꯏꯕꯤꯔꯣꯏ
ꯑ ꯇꯅꯤꯗꯦꯔ
ꯑꯁꯦꯡꯕ
ꯑꯥ
ꯇꯥꯅꯤꯡꯕ꯭ꯔꯥ ꯇꯥꯅꯤꯡꯗꯕ꯭ꯔꯥ ꯈꯪꯗꯦ ꯍꯌꯦꯡ ꯄꯨꯡ ꯃꯉꯥꯗꯒꯤ ꯅꯤꯄꯥꯟ ꯐꯥꯎ ꯂꯧ ꯁꯨꯕ ꯆꯠꯅꯤ ꯋꯥ ꯂꯣꯏꯔꯦ
ꯅꯤꯄꯥꯜ ꯅꯤꯄꯥꯜ ꯅꯤꯄꯥꯜꯗꯒꯤ ꯃꯉꯥ ꯐꯥꯎ ꯂꯧ ꯁꯨꯗꯣꯏꯕ
ꯃꯉꯥꯗꯒꯤ ꯅꯤꯄꯥꯜ ꯅꯤꯄꯥꯜꯗꯒꯤ ꯃꯉꯥ ꯅꯠꯇꯦ
ꯅꯤꯄꯥꯜꯗꯒꯤ ꯃꯉꯥꯐꯥꯎ ꯂꯧ ꯁꯨꯔꯗꯤ ꯏꯃꯥ ꯏꯕꯦꯝꯃ ꯃꯤ ꯁꯤꯗꯒ ꯅꯨꯅꯨꯡꯋꯥꯅꯥꯔꯅꯤ
ꯅꯗꯤ ꯋꯥ ꯅꯪꯗꯤ ꯋꯥꯏꯔꯣꯏ ꯅꯪꯅ ꯁꯨꯎꯀꯣ
ꯀꯔꯤ ꯀꯔꯤ ꯍꯣꯠꯅꯔꯒ ꯂꯩꯕ꯭ꯔꯣ ꯍꯧꯖꯤꯛꯀꯥꯟ
ꯍꯟꯇꯛꯁꯦ ꯍꯣꯠꯅꯕ ꯍꯥꯏ ꯍꯥꯏꯕꯨ ꯅꯪꯕꯨ ꯅꯪꯕꯨ ꯎꯝ ꯀꯩꯅꯣ ꯇꯧꯔꯒ ꯐꯁꯦꯅ ꯍꯣꯠꯅꯔꯒ ꯂꯩꯕꯅꯤꯅꯦ
ꯏꯁ ꯐꯥꯕ ꯐꯪꯉꯣꯏꯗ ꯑꯩꯕꯨꯗꯤ
ꯍꯣꯏ ꯅꯪꯕꯨꯗꯤ ꯌꯥꯝ ꯂꯥꯏꯒꯅꯤ ꯅꯣꯛ ꯅꯣꯛꯑꯒ ꯂꯩꯕꯗꯨꯕꯨ
ꯑꯦ ꯅꯣꯛꯇ ꯑꯩ
ꯌꯥꯝ ꯂꯨꯒꯜꯂꯦꯕ
ꯏꯁ ꯁꯨꯝ ꯅꯣꯄꯤꯕꯩꯅꯤꯗ
ꯑ ꯅꫭꯛꯄꯤꯕꯅ ꯐꯩꯌꯦꯕ ꯁꯥꯎꯔꯒ ꯂꯩꯕ ꯁꯨꯔꯨꯗꯤꯀꯣ ꯅꯠꯇ꯭ꯔꯣ
ꯍꯅꯦ ꯍꯅꯦ ꯆꯝꯗꯤ ꯆꯨꯝꯗꯤ ꯅꯪꯁꯦ ꯌꯥꯝꯅ ꯍꯔꯥꯎꯖꯕ ꯑꯗꯨꯒꯨꯝꯕ ꯂꯩꯁꯥꯕꯤ ꯃꯥꯜꯂꯦꯕꯨ ꯑꯦ ꯅꯪ ꯅꯣꯛꯏꯗꯣ ꯌꯥꯝ ꯅꯨꯡꯉꯥꯏꯗ꯭ꯔꯒ ꯅꯣꯛꯄ꯭ꯔꯥ
ꯎꯝ ꯊꯋꯥꯏ ꯅꯨꯡꯉꯥꯏ
ꯍꯥꯥ
ꯊꯋꯥꯏ ꯌꯥꯝ ꯅꯨꯡꯉꯥꯏꯇ꯭ꯔꯒ ꯅꯧꯕꯅꯦꯕ
ꯍ ꯍꯣ ꯑꯗꯨ ꯑꯣꯏꯗꯤꯀꯣ
ꯀꯞꯅꯤꯡꯒ ꯅꯣ
ꯅꯣꯏ ꯅꯣꯏ ꯑꯗꯨ ꯅ ꯑꯉꯥꯡꯁꯤꯡꯗꯤ ꯆꯤꯅꯤ ꯌꯥꯝ ꯆꯥꯎ ꯍꯔꯥꯎꯅꯤꯉꯥꯏ
ꯀꯔꯤ ꯍꯥꯕ
ꯆꯤꯅꯤ ꯌꯥꯝ ꯆꯥꯎꯕ
ꯑꯁꯤꯅꯤ ꯆꯥꯅꯤꯡꯗꯦ ꯑꯩ
ꯑ ꯆꯥꯒꯨꯝꯕ ꯊꯛꯑꯀꯥꯟꯗ ꯆꯤꯅꯤꯒꯨꯝꯕ꯭ꯔꯥ ꯊꯨꯝꯗꯕ꯭ꯔꯥ ꯅꯪ ꯈꯣꯟꯖꯤꯟꯗꯨ ꯀꯩꯅꯣ
ꯀꯩꯅꯣ ꯆꯥꯒꯨꯝꯕ ꯑꯗꯣ ꯊꯛꯄ ꯍꯩꯇꯦ ꯊꯛꯁꯨ ꯊꯛꯅꯤꯡꯗꯦ
ꯑꯗꯨꯅꯤꯅꯦ ꯅꯪ ꯑꯉꯥꯡ ꯑꯣꯏꯔꯤꯉꯩꯗ ꯅꯣꯏ ꯕꯕꯥꯒ ꯏꯕꯥꯅꯤ ꯇꯤꯟꯅꯔꯀꯥꯟꯗ ꯅꯪꯒꯤꯗꯃꯛ ꯆꯥꯗꯣ ꯏꯪꯍꯜꯂꯒ ꯄꯤꯊꯛ
ꯍ ꯁꯤꯠꯇ ꯃꯣꯏꯒꯤ ꯋꯥꯏ ꯍꯥꯏꯔꯛꯏꯍꯦ
ꯁꯤꯃꯤꯅꯦ
ꯑꯣꯏꯔꯝꯃꯅꯤ ꯑꯣꯏꯔꯝꯅꯤ ꯑꯩꯈꯣꯏ ꯏꯄꯥꯒ ꯅꯪꯒꯤ ꯅꯣꯏꯅꯤꯁꯦ ꯑꯗꯨꯝ ꯄꯨꯜꯂꯦ ꯍꯥꯏ ꯑꯩꯈꯣꯏ ꯏꯄꯥꯅꯁꯨ ꯍꯥꯏꯔꯛꯦ ꯇꯔꯕ
ꯎꯝ ꯑꯗꯨꯕꯨ ꯅꯣꯏ ꯅꯣꯏ ꯕꯕꯥꯗꯒꯤ ꯍꯦꯟꯅꯗꯤ ꯑꯩꯅ ꯃꯨꯕꯅꯤ
ꯑꯩꯈꯣꯏ ꯏꯄꯥ ꯃꯣꯏ ꯍꯥꯏꯕ꯭ꯔꯣ
ꯅꯠꯇꯦ ꯅꯣꯏ ꯕꯕꯥꯗꯒꯤ ꯍꯦꯟꯅ ꯑꯩꯅ ꯈꯔ ꯃꯨꯋꯕ
ꯃꯦ
ꯍꯣꯏ ꯑꯗꯨ ꯅꯣꯏ ꯕꯕꯥꯅꯀꯣ ꯃꯥꯗꯤ ꯃꯝꯕꯅꯦ ꯃꯥꯗꯤ ꯃꯝꯕꯅꯦ ꯃꯨꯒ ꯅꯠꯇꯦ
ꯅꯦ